ꯑꯩ ꯆ
ꯑꯦ ꯇꯧꯗꯔꯦ ꯇꯧꯗꯔꯦ ꯑꯦ
ꯑꯩ ꯐꯣꯟꯁꯦ ꯃꯈꯥꯗ ꯊꯃꯕꯅꯤꯀꯣ ꯑꯩ ꯀꯦ ꯄꯩꯁꯗ꯭ꯔꯣ
ꯐꯔꯕꯔꯦ ꯑꯗꯨꯅ ꯑꯦ
ꯀꯔꯤꯅꯣ
ꯀꯔꯤ ꯍꯤꯟꯖꯥꯡ ꯆꯥꯔꯦ
ꯀꯩꯅꯣ ꯏ ꯆꯥꯛ ꯑꯣ ꯁꯦꯕꯣꯠ ꯊꯣꯡꯉꯦ ꯉꯁꯤꯗꯤ ꯑꯩꯅ ꯊꯣꯡꯉꯕꯅꯤꯅ ꯌꯥꯝ ꯍꯥꯎꯔꯦ
ꯀꯅꯦꯗ꯭ꯔꯣ ꯀꯅꯦꯗ꯭ꯔꯣꯕꯣ ꯑ ꯀꯅꯗ꯭ꯔꯕꯨꯣ
ꯀꯣꯟꯅꯗꯦ ꯍꯥꯏꯕꯁꯨ ꯌꯥꯗꯦ ꯆꯞ ꯆꯥꯔꯦ ꯌꯦꯟꯖꯥꯡ ꯁꯨ ꯆꯥꯛꯁꯨ ꯑꯗꯒꯤ ꯑꯩꯈꯣꯏ ꯅꯥꯀꯟꯒꯤ ꯀꯩꯅꯣꯗꯨꯅ ꯑ ꯀꯂꯤꯆꯅꯥ ꯇꯦꯡꯀꯣꯠ ꯄꯤꯛ ꯊꯟꯕ ꯑꯃ ꯄꯤꯁꯜꯂꯛꯑꯦ
ꯑꯌꯥ ꯍꯥꯎꯔꯦ
ꯍꯥꯎꯔꯦ ꯑꯗꯨꯗꯒꯤ ꯇ ꯃꯣꯔꯣꯛ ꯎ ꯃꯣꯔꯣꯛ ꯆꯥꯔꯝꯒ ꯇꯧꯔꯒ ꯁꯥ ꯊꯔꯦ
ꯄꯃ ꯑꯩꯈꯣꯏꯒꯤ ꯁꯒꯔꯤꯅꯤ
ꯁꯧꯀ ꯈꯦꯇꯥ
ꯆꯧꯒ꯭ꯔꯤꯒ ꯀꯥꯡꯍꯧ ꯑꯃꯒ
ꯅꯪꯅ ꯊꯣꯡꯗ꯭ꯔꯣ
ꯊꯪꯗ
ꯉꯥꯔꯥꯡ ꯅꯪꯅ ꯊꯣꯡꯉꯣꯗꯅꯦ
ꯑꯗꯨꯗꯤ ꯉꯥꯏꯍꯥꯛꯀꯤ ꯑꯩꯈꯣꯏ ꯃꯃꯥꯗꯨ ꯉꯥꯏꯍꯥꯛ ꯑꯇꯣꯞꯄ ꯊꯕꯛ ꯑꯝꯇ ꯇꯧꯒꯦ ꯑꯩꯉꯣꯟꯗ ꯇꯧꯍꯟꯕꯩ ꯋꯥꯅꯤ ꯂꯥꯛꯇꯦ ꯂꯥꯛꯇꯦ ꯑꯗꯨꯒ ꯂꯥꯛꯑꯗꯤ ꯏ ꯃꯥ ꯑꯩꯅ
ꯍꯝ ꯃꯤꯅ ꯆꯜꯂꯅꯤ
ꯍꯥꯏꯔꯔꯣꯏ
ꯑꯗ ꯀꯂ ꯍꯥꯈ꯭ꯔꯃ
ꯈꯪꯗꯦ ꯑꯃꯨꯛ ꯂꯦ ꯄꯤꯃ ꯍꯧꯖꯤꯛꯁꯦ
ꯂꯣꯏꯔꯝꯗꯥꯏꯒꯤꯗꯣ ꯑꯣꯏꯔꯝꯃꯅꯤ ꯑꯣ ꯑꯃꯥ ꯄꯣꯛ ꯊꯣ
ꯑꯗꯨꯅꯦ ꯑꯩꯅ ꯍꯧꯖꯤꯛꯐꯥꯎꯕ ꯁꯨꯝ ꯇꯧꯗꯅ ꯂꯩ ꯀꯔꯤ ꯇꯧꯈꯤꯗꯣꯔꯤꯒꯦ ꯅꯪꯒꯅ ꯍꯥꯏꯕ
ꯃꯥ ꯆꯍꯤ ꯅꯤꯐꯨ ꯁꯨꯗꯣꯔꯔꯕꯅꯤꯅꯦ
ꯀꯔꯤꯅꯣ ꯅꯤꯐꯨꯗꯤ ꯅꯤꯐꯨꯗꯤ ꯅꯤꯐꯨ ꯅꯠꯇ꯭ꯔꯣ
ꯎꯝ ꯌꯥꯡꯈꯩꯒꯤ ꯃꯊꯪꯗꯨ
ꯌ ꯀꯩꯒꯤ ꯃꯊꯪꯗꯣ ꯍꯣꯏ ꯃꯥꯅꯦ ꯑꯗꯣ ꯅꯤꯝꯐꯨꯗꯤꯅꯤꯐꯨꯅꯤꯀꯣ ꯅꯤꯝꯐꯨꯗꯤꯅꯤꯐꯨꯅꯤ
ꯀꯩꯅꯣ ꯆꯨꯝꯃꯤꯀꯣ ꯑꯩ ꯍꯥꯏꯁꯦ
ꯍꯥꯥ
ꯌꯥ
ꯆꯨꯝꯗꯦ ꯃꯤ ꯅꯤꯐꯨꯗꯤ ꯅꯤꯐꯨꯅꯦ ꯍꯥꯏꯕ ꯑꯗꯨꯒ ꯌꯥ ꯈꯩꯒꯤ ꯍꯦꯛ ꯃꯊꯪꯗꯨꯗꯤ ꯑꯇꯣꯞꯄ ꯑꯃ ꯀꯧꯕꯅꯦ ꯌꯥꯡꯈꯩꯗ ꯈꯪꯉꯦꯕ ꯑꯗꯨ ꯅꯤꯐꯨꯗꯤ ꯀꯧꯗꯦꯕ ꯍꯨꯝꯐꯨ ꯍꯨꯝꯐꯨ ꯍꯥꯏꯕ
ꯎ ꯍ ꯇꯨꯨꯝꯐꯨ
ꯑꯝ ꯍꯨꯝꯐꯨ ꯍꯨꯝꯐꯨ ꯇꯔꯥ ꯍꯨꯝꯐꯨ ꯍꯨꯝꯐꯨꯇꯔꯥ ꯍꯨꯝꯐꯨꯇꯔꯥ ꯌꯥꯎꯋꯦ ꯍꯨꯝꯐꯨꯇꯔꯥ ꯍꯥꯏꯕꯅꯦ ꯍꯨꯝꯐꯨꯇꯔꯥ ꯍꯥꯏꯕ
ꯇꯔꯥ ꯀꯨꯟ ꯀꯨꯟꯊ꯭ꯔꯥ ꯅꯤꯐꯨ ꯌꯥꯡꯈꯩ ꯍꯨꯝꯐꯨ ꯍꯥꯏꯕ ꯍꯨꯝꯐꯨ
ꯎꯝ
ꯍꯨꯝꯐꯨ ꯍꯨꯝꯗ꯭ꯔꯥ ꯃꯔꯤꯐꯨ ꯃꯧꯗ꯭ꯔꯥ ꯏ ꯆꯥꯝ ꯍꯥꯏꯕ
ꯑꯗꯨꯅꯦ ꯍꯨꯝꯗ꯭ꯔꯥ ꯍꯥꯏꯗꯣ ꯍꯨꯝꯗ꯭ꯔꯥ ꯍꯥꯏꯗꯣ ꯍꯨꯝꯐꯨ ꯇꯔꯥꯗ ꯂꯥꯛꯏꯅꯦ ꯊꯝꯖꯔꯣꯏꯅꯤ
ꯅ ꯅ ꯏ ꯇ ꯀꯥꯟꯊꯝꯕꯤꯅꯦ
ꯑ
ꯑꯦ ꯉꯔꯥꯡ ꯀꯩꯅꯣꯒꯤ ꯂꯨꯍꯣꯡꯕꯗꯣ ꯑꯗꯨ ꯈꯪꯉꯕꯣꯅ ꯆꯥꯊꯦꯕꯒꯤ ꯃꯅꯥꯎꯄꯤꯒꯤꯗꯣ
ꯂꯨꯍꯣꯡꯕ ꯍꯥꯏꯕ꯭ꯔꯥꯅꯦ ꯍꯖꯤꯝ ꯄꯔ ꯇ꯭ꯔꯣ
ꯑꯣ ꯍꯩꯖꯤꯡꯄꯣꯠꯠꯇꯣ
ꯑ ꯀꯗ ꯍꯣꯡꯉꯔ
ꯍꯩꯖꯤꯡꯕꯣꯠꯇꯨ ꯀꯔꯝ ꯀꯥꯟꯗ ꯇꯥꯔꯒꯦꯕ
ꯑ ꯀꯩꯕ ꯑ ꯑꯗꯨ ꯑꯥ ꯀꯩꯅꯣꯗꯣ ꯏ ꯃꯔꯤ
ꯀꯖꯋꯥꯅꯤ ꯀꯣ ꯈꯨꯠꯁꯥ ꯃꯔꯤ ꯀꯣ
ꯀꯨꯟꯒꯥ ꯃꯔꯤ ꯅꯣꯏ ꯅꯣꯏ ꯃꯥꯜ ꯒ ꯍꯥꯟꯅ ꯋꯥꯔꯤ ꯁꯥꯟꯅꯩ ꯍꯥꯏꯌꯦ ꯑꯗꯨꯗꯅ ꯃꯣꯏꯗꯣ ꯀꯩꯅꯣ ꯇꯧꯔꯣꯏ ꯍꯥꯏ ꯍꯥꯏꯕꯖꯥꯠꯅꯦ ꯍꯩꯖꯤꯡꯄꯣꯠ ꯇꯧꯗꯕꯤꯗ ꯂꯣꯏꯁꯟꯅꯤꯅ ꯍꯥꯏ ꯃꯥꯜꯂꯦ
ꯀꯩꯒꯤ ꯃꯆꯥꯅꯨꯄꯤ ꯑꯃꯈꯛ ꯄꯣꯛꯑꯒ ꯌꯥꯝ ꯌꯥꯝ ꯍꯥꯎꯇꯦꯅ ꯃꯣꯏꯗꯣ ꯂꯥꯏꯕ ꯅꯨꯄꯥꯜꯗ ꯃꯌꯨꯝ ꯄꯥꯜꯂꯦꯅ ꯇꯧꯣꯏꯔꯥ
ꯀꯥꯏꯗꯦ ꯌꯥꯝꯃꯛꯒ ꯈꯛꯅꯣ ꯑꯍꯨꯝꯅꯤ ꯀꯩꯅꯣ
ꯍꯩꯃꯥ ꯑꯗꯨꯏꯁꯨ ꯑꯍꯨꯝ ꯑꯣꯏꯔꯁꯨ ꯃꯣꯏ ꯑꯝꯇ ꯄꯥꯟꯗꯦꯗꯅ
ꯑꯦ ꯑꯗꯨꯁꯨ ꯑꯇꯩꯗ ꯊꯝꯒꯦꯅ ꯈꯜꯂꯝꯃꯗꯤ
ꯆꯍꯤꯗꯣ ꯑꯝꯇ ꯌꯥꯁ ꯅꯗ꯭ꯔ
ꯑꯣꯏꯅꯅꯦ ꯑꯗꯨꯒ
ꯅꯪꯒꯤ ꯐꯥꯕꯨꯡ ꯅ ꯃꯇꯨꯡꯏꯟꯅꯣ ꯀꯃ ꯃꯤꯒꯤ ꯀꯖꯦ ꯖꯒꯥꯒ ꯈꯨꯔꯦꯜꯗ ꯕꯔꯤꯕ꯭ꯔꯤ ꯄꯥꯈꯠꯂꯤꯒꯦ ꯑꯩꯅ ꯏꯟꯊꯣꯛꯄ ꯍꯦꯛ ꯄꯣꯔꯣꯔꯣꯏ ꯍꯥꯏꯅ ꯇꯧꯕ
ꯐꯔ ꯀꯅ
ꯅꯥꯅꯦ ꯍꯣꯏꯗꯤ ꯍꯒꯤ꯭ꯔꯣꯕꯜ ꯃ ꯍ ꯅꯠꯇ
ꯑ ꯆꯥꯕꯦ ꯆ ꯆꯥꯗꯅ
ꯍ
ꯌꯥ ꯔꯣꯏꯕ ꯅ ꯀꯣ ꯀꯥꯔꯝ ꯇꯥꯔꯥ
ꯍꯅꯤ ꯍꯅꯤ
ꯅꯣꯀꯅꯨ
ꯎꯝ ꯑꯗꯒꯅꯤ ꯍꯧꯖꯤꯛꯀꯤ ꯇꯥꯡꯗꯣ ꯇꯥꯡ ꯈꯪꯅꯤꯡꯉꯥꯏꯖꯩ ꯀꯩꯅ ꯇꯧꯕ ꯑꯩꯈꯣꯏꯒꯤ ꯏꯔꯥꯡ ꯁꯦꯕꯥꯏꯒꯤ ꯑ ꯇꯥꯡꯗꯣ ꯑꯃꯨꯛ ꯑꯄꯣꯛꯄ ꯇꯧꯅꯤꯅ ꯍꯥꯏꯕꯗꯣ ꯑꯗꯨ ꯌꯩꯊꯣꯛꯑꯦꯅ ꯇꯧꯕ ꯑꯗꯨ ꯃꯥꯏꯕꯤ ꯃꯥꯏꯕꯤ ꯁꯪꯗꯕ ꯌꯩꯊꯣꯛꯏꯕ ꯌꯥꯝ ꯍꯥꯎꯇꯕꯗꯣ ꯋꯥꯔꯤꯗ
ꯃꯥꯏꯕꯤꯁꯨ ꯆꯥꯎꯔꯦ
ꯃꯥꯏꯕꯤ ꯆꯥꯎꯔꯥ ꯑꯩꯈꯣꯏ ꯀꯩꯅꯣꯉꯩꯗꯨꯗ ꯆꯥꯎꯍꯜꯅꯕ ꯇꯕꯅꯦ ꯑꯩꯈꯣꯏ ꯄꯨ ꯄꯨꯨ ꯂꯩ ꯉꯥꯏ ꯀꯩꯅꯣ ꯇꯧꯗꯦꯕ
ꯃꯤꯒꯤ ꯑꯇꯥꯕꯗꯨꯅꯦ ꯅꯨꯃꯤꯠ ꯣꯏ ꯃꯤꯒꯤ ꯑꯇꯥꯕꯗ ꯇꯧꯗꯧꯗꯨꯕꯨ
ꯑꯗꯨꯅꯤ ꯃꯔꯤ ꯍꯨꯝꯅꯤꯒ
ꯃꯥ ꯁꯪꯗ꯭ꯔꯗꯤ ꯃꯥ ꯁꯪꯗ꯭ꯔꯗꯤ ꯑꯇꯣꯞꯄ ꯑꯃ ꯅꯦꯛꯄ ꯀꯩ ꯀꯥꯏꯒꯦ ꯑꯁꯪꯕ ꯑꯃ ꯀꯧꯕ ꯌꯥꯗꯕ꯭ꯔꯕ ꯃꯥ ꯅꯠꯇ꯭ꯔꯗꯤ ꯂꯩꯖꯗꯕꯩ ꯇꯥꯏꯞꯇ ꯑꯗꯨꯗꯤ ꯃꯥꯅ ꯑꯗꯨꯝ ꯆꯥꯎꯁꯜꯂꯛꯇ
ꯃꯥꯅꯦ ꯃꯥꯏꯕꯤꯗꯨꯅ ꯆꯥꯎ ꯇ ꯍꯧꯖꯤꯛ ꯃꯥꯏꯕꯤꯗꯣ ꯂꯥꯏ ꯀꯩꯅꯣ ꯇꯧꯔꯦ ꯁꯪꯗꯦ ꯈꯣꯠꯇꯦ ꯑꯗꯨ ꯌꯥꯕ꯭ꯔꯥ ꯍꯥꯏꯕ ꯍꯦ ꯑꯣ ꯃꯥꯏꯕꯤꯁꯨ ꯌꯥꯎ ꯄ ꯌꯥꯗꯕꯦ ꯇ ꯑꯩꯈꯣꯏ ꯄꯅꯤ ꯃꯥꯏꯕꯤ ꯌꯥꯎꯁꯦ ꯌꯥꯗꯦꯕꯣ ꯈꯪ꯭ꯔꯥ ꯃꯃꯥꯡꯗꯁꯨ ꯌꯥꯎꯋ ꯌꯥꯎꯋ ꯆꯠꯇꯧꯔꯕ ꯌꯥꯟꯗ ꯃꯥꯅꯦ ꯁꯥꯞꯄ ꯑꯗꯨꯁꯨ ꯍꯥꯏꯗꯤ ꯂꯥꯏ ꯇꯤꯟꯒꯤꯁꯦ ꯈꯨꯕꯥꯛ ꯁꯨꯡꯒꯝ ꯁꯝꯅꯅꯤꯡꯗ꯭ꯔꯕ ꯈꯪꯕ꯭ꯔꯥ ꯑꯗꯨ ꯑꯗꯨꯅ ꯇꯧꯅꯤꯡꯗꯕ ꯑꯗꯨ ꯅꯦ ꯃꯣꯏꯁꯤꯅ ꯇꯧꯁꯦ ꯇꯧꯁꯦ ꯑꯇꯣꯝꯕꯗꯤ ꯑꯍꯟꯗꯩ ꯇꯧꯁꯦꯅ ꯍꯥꯏꯔꯅ ꯍꯜ ꯑꯃ ꯗꯥ ꯁꯨꯔꯦꯁꯇꯣ ꯃꯣꯏ ꯄꯥꯅꯅꯦꯕ ꯃꯣꯏꯅ ꯈ꯭ꯋꯥꯏꯍꯟ ꯑꯣꯏꯔꯦ ꯅ ꯍꯧꯖꯤ
ꯑꯥ
ꯑꯗꯨꯗꯨꯅ ꯀꯩꯅꯣ ꯇꯧꯁꯦ ꯈꯣꯠꯁꯦꯅ ꯃꯣꯏꯁꯨ ꯂꯥꯏ ꯇꯤꯟꯗꯣ ꯈꯔ ꯄꯥꯝꯕ꯭ꯔꯥ ꯀꯩꯅꯣꯝ ꯇꯧꯋꯦ ꯄꯩꯁꯥꯒ ꯄꯥꯏꯈꯠꯂꯛꯄꯁꯤꯗ ꯑꯗꯨꯒ ꯀꯩꯅꯣ ꯎꯝ ꯂꯥꯏ ꯇꯤꯟ ꯃꯣꯏ ꯃꯥꯏꯕꯤ ꯌꯥꯎꯗꯤ ꯆꯥꯛ ꯌꯥꯎꯗꯕ ꯃꯥꯅꯍꯥꯡꯉꯛꯩ ꯆꯥꯛ ꯌꯥꯎꯗꯦ ꯑꯩꯈꯣꯏ ꯆꯠꯇꯕ ꯀꯨꯔꯦꯕ ꯄꯨꯄꯨ ꯂꯩꯇꯕꯗꯩ ꯑꯗꯨ ꯃꯉꯅꯤꯒ ꯀꯩꯅꯣ ꯍꯨꯝꯅꯤ ꯄꯥꯟꯕꯒ ꯇꯧꯕꯗꯨꯣ ꯎꯄꯨꯅ ꯆꯥꯈꯠꯄ ꯅꯠꯇ꯭ꯔꯒ ꯆꯠ ꯃꯉꯥꯅꯤꯥꯕ ꯇꯧꯔꯗꯤ ꯌꯥꯗ ꯌꯥꯗ꯭ꯔꯪꯒꯅ ꯍꯨꯝꯅꯤ ꯝꯕꯗ ꯆꯠꯈꯠꯄ ꯍꯥꯏꯕ ꯆꯠꯊꯕ ꯍꯪꯗꯧ ꯇꯧꯕꯒꯅꯣ ꯍꯥꯏꯕ ꯇꯥ ꯃꯥꯊꯣꯏꯅꯤ ꯄꯥꯟꯕ ꯍꯥꯏꯕ꯭ꯔꯥ ꯇꯔꯥꯍꯨꯝꯗꯣꯏꯅꯤ ꯄꯥꯟꯕ ꯍꯥꯏꯕ꯭ꯔꯥ ꯇꯧꯗꯣꯔꯦꯥꯏꯕꯤ ꯊꯪꯕ ꯉꯥꯏꯕꯗ
ꯑꯗꯨ ꯃꯥꯥꯕꯤꯗꯨꯒ ꯌꯥꯝ ꯌꯥꯅꯔꯖꯥꯠꯂꯛꯑꯣ ꯃꯣꯏꯒꯤ ꯀꯩꯀꯩ ꯇꯧꯕꯤ ꯖꯥꯠꯂꯣ
ꯑꯗꯨ ꯑꯩ ꯀꯤꯖꯔꯦ ꯍꯥꯏꯗꯤ ꯇꯁꯦꯡꯅꯅꯦ ꯃꯣꯏ ꯂꯝꯁꯥꯏ ꯃꯤꯅ ꯀꯤꯖꯔꯦ ꯍꯥꯏꯕ
ꯑꯗꯨꯅ ꯍꯥꯏꯁꯦ ꯑꯗꯨꯝ ꯃꯣꯏꯒ ꯃꯣꯏꯒ ꯌꯥꯝ ꯌꯥꯅꯕ ꯑꯣꯏ ꯆꯥꯔꯥꯕ ꯃꯣꯏꯅ ꯑꯗꯨꯒꯤ ꯃꯥꯏꯕꯤꯗꯨ ꯅꯠꯇ
ꯑꯗꯨꯅꯦ ꯍꯥꯏꯗꯤꯦ ꯃꯣꯏ ꯈꯪꯅꯕ ꯅꯠꯇꯅ ꯑꯗꯨꯃꯥꯏꯅ ꯀꯩꯁꯨ ꯇꯧꯋꯦ ꯅꯠꯇ꯭ꯔꯥꯅꯦ ꯍꯥꯟꯅꯗꯒꯤꯩ ꯀꯟꯇꯦꯛ ꯀꯩꯅꯣ ꯂꯩꯅꯕ ꯃꯤꯑꯣꯏ
ꯍꯣꯏ ꯍꯣꯏ ꯍꯣꯏ ꯃꯤ ꯑꯇꯣꯞꯄ ꯀꯧꯔꯒ ꯑꯗꯨꯝ ꯇꯧ ꯌꯥꯋ ꯋꯥꯇꯣ
ꯃꯥꯏꯕꯤꯒꯤ ꯃꯥꯏꯕꯤ ꯆꯞ ꯃꯥꯟꯅꯕꯁꯦ ꯃꯣꯏꯅ ꯊꯝꯃꯣꯏ ꯁꯦꯡꯅ ꯇꯧꯕ ꯍꯥꯏꯇꯥꯔꯗꯤ ꯀꯩ ꯑꯩ ꯃꯨꯟꯅ ꯇꯥꯍꯧꯗꯣꯏꯅꯤ ꯀꯩ ꯄꯥꯎ ꯀꯩ ꯀꯩꯅꯣ ꯐꯥꯎꯔꯛꯄꯗꯣ ꯂꯥꯏꯐꯥꯎ ꯐꯥꯎꯔꯛꯄꯗꯣ ꯅꯥꯎꯁꯨ ꯐꯥꯎꯔꯛꯑꯦꯕ ꯄꯨꯈ꯭ꯔꯤꯗꯒ ꯆꯠꯂꯒ ꯑꯁ ꯁꯦꯟꯗꯪꯅ ꯇꯣꯡꯉꯒ ꯆꯠꯍꯜꯂꯤꯅꯤ ꯈ ꯭ꯔꯃꯅꯥ ꯑ
ꯑꯗꯨ ꯑꯗꯨ ꯅꯨꯃꯤꯠꯇꯣ ꯇꯥꯅꯤ ꯍꯥꯏꯔꯔꯕ ꯈꯨꯟꯃꯔꯤ
ꯀꯨꯟꯃꯔꯤꯗꯤ ꯑꯣꯏꯗ꯭ꯔꯥ ꯃꯥꯜꯂꯦ ꯀꯨꯟ ꯇꯔꯦ ꯂ ꯀꯔꯝ ꯀꯨꯟ ꯀꯨꯟꯍꯨꯝꯗꯣꯏ ꯍꯥꯏꯕ꯭ꯔꯥ ꯑ ꯀꯨꯟ ꯇꯔꯦꯠ ꯑꯗꯨꯏꯅꯦ ꯑꯩꯅ ꯍꯪꯉꯛꯏꯗꯣ
ꯑꯣ ꯑꯩꯗꯤ ꯑꯩꯗꯤ ꯍꯩꯖꯤꯡꯕꯥꯎꯁꯨ ꯆꯠꯅꯤꯡꯉꯦ ꯂꯨꯍꯣꯡꯕꯁꯨ ꯆꯠꯅꯤꯡꯉꯦ ꯑꯗꯨꯏ ꯍꯥꯏꯔꯗꯤ ꯍꯥꯏꯗꯤ ꯅꯨꯄꯤ ꯃꯌꯨꯝꯅꯤꯅ ꯅꯨꯄꯤ ꯃꯌꯨꯝꯅꯤꯅ ꯅꯨꯡꯉꯥꯏ ꯅꯤ ꯍꯥꯏꯕ
ꯎꯝ ꯅ ꯐ
ꯑꯗꯒꯤ ꯑꯁꯤ ꯆꯠꯂꯗꯤ ꯑꯁꯤ ꯆꯠꯂꯗꯤ ꯃꯣꯏ ꯆꯂꯥꯝꯕꯩꯗꯨꯁꯨ ꯇꯧꯕ ꯌꯥꯗ꯭ꯔꯦꯅ ꯍꯥꯏꯔꯒ ꯑꯩ ꯄꯣꯊꯥꯕꯁꯨ ꯌꯥꯔꯅꯤ
ꯋꯥꯔꯤꯁꯦ
ꯑ ꯌꯥꯝꯕꯨ
ꯆꯂꯥꯝꯕꯗꯒꯤ ꯑꯃ ꯅꯥꯊꯩꯔꯒ ꯆꯦꯟꯅꯤꯡꯕꯅ ꯂꯣꯏꯔꯅꯤ
ꯍꯣꯏ ꯀꯥꯏꯗꯒꯤ ꯃꯥꯗꯤ ꯄꯩꯈꯥ ꯃꯅꯨꯡꯅꯦꯅꯦ ꯇꯛꯈꯥꯏ ꯍꯥꯏꯔ ꯍꯧꯖꯤꯛ ꯑꯩ ꯃꯊꯥ ꯁꯥꯔꯕꯅꯦ ꯍꯥꯏꯕ ꯄꯦꯈꯥ ꯃꯅꯨꯡꯁꯦ ꯄꯨꯡ ꯑꯍꯨꯝ ꯃꯔꯤ ꯃꯌꯥꯅꯦ ꯍꯥꯏꯕ ꯇꯛꯈꯥꯏꯗꯨꯣꯏꯁꯦ ꯅꯨꯡꯇꯤꯒꯤ ꯑꯩ ꯁꯤꯔꯅꯤ ꯍꯥꯏꯕ
ꯏꯕꯦꯝꯃ ꯑꯩꯈꯣꯏꯗꯤ ꯑꯌꯨꯛ ꯁꯨꯅꯦ ꯏꯕꯦꯝꯃ ꯑꯩꯅ ꯇꯧꯔꯝꯃꯦꯗꯣ
ꯑꯗꯨꯅꯗꯤ ꯑꯗꯨ ꯑꯗꯨꯗ ꯑꯩꯗꯤ ꯇꯁꯦꯡ ꯇꯁꯦꯡꯅ ꯑꯃꯨꯛ ꯑꯌꯨꯛꯇ ꯇꯧꯊꯣꯛꯆꯈ꯭ꯔꯒꯦꯕ ꯑꯗꯨꯁꯨ ꯌꯥꯗꯕꯤꯅꯦꯕ ꯑꯌꯨꯛꯇꯨ ꯇꯧꯁꯦꯁꯨ
ꯃꯣꯏ ꯇꯨꯝ ꯍꯧꯣꯡꯒꯠꯇꯕꯩ ꯁꯤꯕ ꯀꯩꯅꯣꯝ ꯀꯩꯅꯣꯝ ꯍꯥꯏꯕꯨ ꯀꯩꯅꯣ ꯂꯣꯏꯔꯦ
ꯎꯝ ꯍꯧꯗꯣꯛꯄ ꯍꯧꯗꯣꯛꯄꯒꯁꯦ ꯌꯥꯗꯕꯩ ꯃꯑꯣꯡꯗꯒ ꯇꯧꯋꯦ ꯍꯥꯏ ꯑꯃ
ꯍꯣꯏ ꯍꯣ ꯍꯣꯏ ꯑꯍꯣ ꯍꯥꯏꯗꯤ ꯃꯣꯏ ꯑꯉꯥꯡꯒꯤ ꯇꯨꯝꯕ ꯀꯥꯏꯕ
ꯑꯗꯨꯅꯤ ꯑꯗꯨꯅꯤ ꯑꯩꯈꯣꯏꯅ ꯊꯥꯏꯅ ꯂꯥꯏꯔꯤꯛ ꯇꯝꯃꯤꯀꯥꯟ ꯇꯧꯔꯛꯏꯗꯨ ꯂꯥꯎ ꯈꯣꯡꯅꯅ ꯁꯤꯗꯩꯁꯤꯗ ꯌꯥꯝ ꯇꯣꯏꯕ ꯏꯪꯈ꯭ꯔꯕꯥ ꯅꯤꯡꯗꯝ
ꯑꯁ ꯃꯥꯅꯦ ꯑꯦꯁ ꯀ ꯀ ꯑꯗꯩ ꯑꯥꯗ ꯅꯟ ꯖꯣꯏ ꯆꯠꯂꯝꯕꯗꯣ ꯏꯁꯤꯡ ꯊꯨꯝꯃꯦꯕꯀꯣ ꯑꯗꯨꯕꯨ ꯑꯗꯨꯝ ꯆꯣꯏꯁꯟ ꯁꯣꯏ ꯊꯥꯗꯦꯕ ꯑꯃꯔ ꯑꯩꯈꯣꯏꯁꯨ ꯑꯗꯨꯝ ꯆꯠꯂꯤꯅꯤ ꯑꯗꯨꯥꯟꯅ ꯑꯩꯁꯦ ꯈꯣꯡꯎꯣꯛꯁꯦ ꯂꯧꯊꯣꯛꯄ ꯇꯟꯕ ꯈꯣꯡꯉꯞ ꯃꯅꯨꯡꯁꯦ ꯏꯁꯤꯡꯁꯦ ꯌꯥꯎꯔꯕ ꯃꯥꯏ ꯇꯨꯏꯁꯟ ꯃꯅꯨꯡꯗꯨꯗꯤ ꯃꯥꯥꯏ ꯌꯨꯝ ꯃꯅꯨꯡ ꯑꯗꯨ ꯋꯥ ꯆꯪꯗꯦꯕꯀꯣ ꯈꯣꯡꯎꯞꯅꯨꯡꯁꯦ ꯁꯣꯛ ꯁꯣꯛ ꯑ
ꯑꯗꯨꯅꯦ ꯑꯩꯁꯤ ꯇꯧꯋꯦ ꯍꯥꯏꯕ ꯅꯣꯡ ꯇꯥꯔꯒ ꯄꯄꯠꯇ
ꯃꯄꯥꯟꯅ ꯍꯥꯏꯔꯒꯅ ꯄꯣꯔꯔ ꯊꯤꯜꯂꯛꯄꯅ ꯊꯤꯜꯂꯛꯄ ꯄ ꯑꯣꯞ ꯁꯜ ꯂ ꯃꯅꯨꯡ ꯇꯥꯅ ꯑꯗꯩ ꯃꯈꯣꯡꯕꯨ ꯇꯩꯊꯣꯛꯄꯤꯕꯣ
ꯑꯗꯩ ꯅꯨꯡꯊꯤꯟ ꯆꯠꯄꯗꯨꯅ ꯑꯃꯨꯛ ꯈꯔ ꯐꯔꯦ ꯑꯌꯨꯛ ꯉꯟꯇꯥ ꯆꯠꯄꯗꯣ ꯅꯤꯡꯊꯝꯊꯥꯗꯒ ꯄꯨꯡ ꯑꯃ ꯃꯔꯤꯗꯩꯒ ꯂꯣꯏꯁꯤꯜꯂꯒ ꯊꯛ ꯊꯛ ꯊꯛ ꯊꯛꯅꯤ ꯀꯩ ꯃꯩꯈꯨ ꯋꯥ ꯋꯥ ꯀꯥꯒ ꯌꯥꯗ ꯈꯞ ꯈꯞ ꯆꯤꯡꯒꯩ ꯌꯥꯎꯔꯤꯕꯅꯤ
ꯑꯁ ꯐꯤ ꯑꯃꯒ ꯑꯗꯨꯁꯨ ꯑꯩꯈꯣꯏ
ꯑꯗꯨꯅꯦ ꯍꯥꯎꯄꯤ ꯆꯪꯒ
ꯀꯩꯅꯣ ꯇꯧꯕꯤ ꯄꯣꯟꯇꯦ ꯀꯥꯔꯗ ꯆꯠꯁꯤ ꯀꯌꯥ ꯄꯣꯟꯇꯦ ꯑꯣ ꯒꯥꯔꯤ ꯃꯆꯥ ꯗꯅꯦ ꯐꯤ ꯑꯃ ꯇꯧꯔꯒ ꯑꯁ ꯎꯔꯔꯣꯛ ꯉꯅꯥꯊꯅ ꯇꯨꯝꯕ ꯆꯠꯄꯗꯣ ꯀꯌꯥ ꯅꯨꯡꯉꯥꯏ
ꯑꯗꯨ ꯑꯗꯨꯅ ꯍꯥꯏꯔꯤ
ꯏ ꯅꯥꯍꯤ ꯇꯥꯔꯕꯣ ꯈꯨꯣꯕꯥꯁꯦ ꯆꯠꯀꯦ ꯌꯥꯗ꯭ꯔꯔꯤꯅꯦ ꯍꯥꯏꯕ ꯌꯨꯝ ꯍꯜꯂꯒꯦ ꯅꯥꯍꯤ ꯇꯥꯔꯦ ꯍꯥꯏꯕ ꯅꯅꯥꯍꯤ ꯇꯥ ꯂꯣꯏꯈ꯭ꯔꯕ ꯅꯠꯇ꯭ꯔꯣ ꯌꯥꯔꯦ ꯑꯩꯁ ꯍꯥꯏꯗꯤ ꯏꯃꯥꯟꯅꯕꯤꯁꯨ ꯂꯩꯇꯕꯒꯤ ꯍꯥꯏꯕ ꯍꯥꯏꯁꯨ ꯉꯝꯖꯗꯕꯗꯣ ꯈꯪꯕ꯭ꯔꯥꯣꯅꯤ ꯇꯨꯏꯁꯟꯁꯤꯗ ꯃꯍꯁꯦ ꯑꯣꯔ ꯑꯣꯔ ꯇꯥꯔꯦ ꯑꯣꯖꯗꯁꯨ ꯍꯥꯏ ꯏꯃꯥꯅꯦꯕꯤꯁꯨꯅꯥ ꯈꯅꯕ ꯑꯩꯁꯦ ꯏ ꯊꯖꯅ ꯑꯗꯨꯝ ꯃꯦꯟꯁꯤꯟꯖꯔꯒꯅꯦ ꯃꯍꯍꯩꯁꯦ ꯑꯗꯨꯝ ꯀ ꯊꯨꯅ ꯂꯣꯏꯈ꯭ꯔꯦ ꯈꯪꯕ꯭ꯔꯥ ꯂꯍꯍꯤ ꯂꯣꯏꯕ ꯄꯥꯏ ꯅꯍ ꯇꯔꯨꯝ ꯆꯠꯂꯁꯦ ꯅꯪ ꯇꯕꯨ ꯂꯣꯏꯒ ꯇ ꯌꯥꯔ ꯆꯂ ꯂꯥꯎ ꯇꯗꯅ ꯄꯨꯅ
ꯐꯔꯦ ꯑꯗꯨ
ꯌꯥꯝ ꯋꯥꯔꯦ ꯈꯔ ꯇꯈꯣꯏ ꯑꯩ ꯈ ꯑꯩ ꯍꯥꯏꯗꯤ ꯃꯤ ꯑꯇꯩ ꯍꯥꯏ ꯅꯠꯇ꯭ꯔꯥ ꯑꯃ ꯑꯃꯨꯛ ꯍꯟꯖꯟꯅ ꯇ ꯇꯧ ꯍꯥꯏꯇꯥꯥꯔꯗꯤ ꯑꯩ ꯍꯟꯖꯟꯅ ꯇꯧꯒꯅꯤ ꯄꯩꯁꯥ ꯑꯃꯨꯛ ꯍꯥꯏꯗꯤ ꯁꯨꯝ ꯃꯤ ꯀꯩꯅꯣ ꯇꯧꯅꯤꯡ ꯍꯥꯏꯗꯤ ꯑꯃꯨꯛ ꯍꯟꯅ ꯑꯗꯨ ꯍꯟꯖꯅꯤꯡꯉꯤ ꯚꯥꯏ ꯋꯥ ꯍꯥꯏꯦꯕ
ꯇꯥꯡꯔꯤ ꯇꯂꯦ
ꯇꯥꯏꯃ ꯇꯥꯡꯗꯨꯗꯤ ꯇꯥꯟꯦꯕ ꯍꯣꯏ ꯎ
ꯇꯔꯥ ꯇꯔꯥꯅꯤꯊꯣꯏ ꯐꯧꯒꯤ ꯃꯇꯥꯡꯗꯗꯤ ꯇꯜꯂꯦ
ꯑꯥꯏ ꯄꯣꯏꯕꯣ ꯑꯂꯦ
ꯑꯗꯨꯅꯁꯦ ꯍꯣꯏ ꯑꯗꯨꯏ ꯃꯈꯥ ꯇꯥꯕ ꯈꯔ ꯆꯥꯎꯈꯠꯂꯛꯄ ꯀ ꯇꯔꯥ ꯈꯨꯟꯗꯣꯋ ꯁꯥꯏ ꯆꯍꯤ ꯑꯍꯨꯝ ꯆꯍꯤ ꯑꯅꯤ ꯇꯝꯕꯗꯨꯗꯤ ꯑꯗꯨꯒꯨꯝꯕꯗꯨꯗꯤ ꯑꯗꯨꯒꯨꯝꯕꯗꯨꯗꯤ ꯈꯔ ꯐꯔꯦꯕ
ꯃꯥꯅꯦ ꯑꯁ ꯑꯗꯨꯏ ꯑꯁ ꯇꯨꯝꯃ ꯆꯥꯕꯁꯨ ꯐꯪꯗꯕꯤ
ꯑꯗꯨ ꯅꯅꯦ ꯑꯗꯨꯏ ꯈꯨꯋꯥ ꯑꯗꯣ ꯑꯁ ꯑꯗꯒꯤ ꯃꯥꯅꯦ ꯑꯗꯣ ꯑꯩ ꯦ ꯀꯪꯕꯤ ꯀꯪꯉꯥꯈꯤꯗꯕꯅ
ꯂꯣꯛ ꯀꯔꯔꯒ
ꯑꯩ ꯁꯥꯎꯒꯦ ꯑꯩ ꯁꯥꯎꯒꯦ ꯑꯩꯅ ꯅꯣꯛꯅꯕ ꯋꯥꯔꯤ ꯃꯌꯥꯝ ꯂꯤꯁꯂ ꯅꯠꯇ꯭ꯔꯥ
ꯑꯗꯨ ꯅꯣꯛꯀꯅꯨ ꯇꯝꯃꯨ ꯅꯣꯛꯇꯕ ꯇꯝꯃꯨ
ꯅꯣꯛꯇꯕꯁꯨ ꯇꯝꯗꯧꯕ ꯃꯩꯇꯩꯔꯣ
ꯑꯩꯁꯦ ꯑꯍꯥꯟꯕꯗꯅꯦ ꯌꯥꯝ ꯂꯥꯏꯅ ꯈꯜꯂꯝꯃꯦꯕ ꯈꯪꯕ꯭ꯔꯥ ꯑꯗꯨꯒ ꯃꯣꯏꯒꯤ ꯁꯨꯃꯥꯏꯅ ꯑꯗꯨ ꯃꯌꯥꯝ ꯆꯪꯕ ꯃꯌꯥꯝꯁꯦ ꯍꯥꯏꯔꯛꯄꯗꯩꯗꯤ ꯑꯣ ꯁꯤꯅ ꯑꯣꯏꯔꯦꯗꯅ
ꯑꯗꯨ ꯑꯗꯨꯕꯨꯗꯤ ꯀꯅꯥꯅ ꯂꯥꯏꯟ
ꯑꯗꯨ ꯅꯥꯏꯁꯦ ꯑꯗꯨ ꯑꯍꯥꯟꯕꯗ ꯑꯩ ꯈꯜꯂꯝꯃꯦꯕ ꯀꯩꯒꯤꯣ ꯃꯣꯏꯅ ꯌꯥꯝ ꯂꯥꯏꯔꯝꯃꯤ ꯋꯥ ꯉꯥꯡꯅꯕꯗ ꯄꯤ ꯍꯥꯏꯁꯤꯕꯨ ꯀꯔꯤꯅꯅꯤ ꯀꯥꯏꯅꯒ ꯌꯥꯝꯅ ꯈꯟꯖꯥꯟꯅꯔꯝꯕꯗꯣ ꯑꯗꯣ ꯍꯧꯖꯤꯛꯇꯤ ꯍꯧꯖꯤꯛꯇꯤ ꯑꯩ ꯌꯥꯝ ꯋꯥꯔꯦ
ꯑꯗꯤ ꯑꯋꯥ ꯍꯥꯏꯦ ꯅꯨꯡꯇꯤꯒꯤ ꯁꯨꯝ ꯍꯩꯅꯕꯅꯤꯅ ꯋꯥ ꯊꯣꯏꯅ ꯋꯥꯔꯤ ꯂꯤꯌꯨꯁꯨ ꯋꯥꯔꯤ
ꯑꯗꯨꯅ ꯑꯩꯁꯦ ꯋꯥꯔꯤꯁꯨ ꯊꯣꯛꯣꯛꯇꯕ ꯏꯕꯥꯅꯤꯗꯤ ꯈꯔꯕꯨ ꯊꯣꯛꯏ ꯅꯣꯏ ꯆꯦꯒꯤꯅꯦ ꯁꯀꯥ ꯖꯥ ꯅꯅꯥꯕꯕꯑꯣ ꯑꯗꯩ ꯃꯥꯗꯤ ꯃꯥꯒꯤ ꯄꯔꯤꯈꯥꯒꯤ ꯋꯥꯔꯤ ꯂꯤꯔꯛꯄꯅꯤꯅ ꯃꯥꯏꯗꯤ ꯏꯪꯒ꯭ꯔꯥꯖꯤꯗꯣ ꯃꯌꯥꯝ ꯉꯥꯡꯉꯦꯗꯅ ꯄꯩꯈꯥꯗ ꯑꯗꯨ ꯏꯕ ꯑꯗꯥ ꯏꯕ ꯑꯗꯒꯤ ꯂꯥꯏꯔꯤꯛꯇꯣ ꯇꯨ ꯃꯃꯤꯡ ꯑꯗꯥ ꯃꯃꯤꯡ ꯑꯅ
ꯎꯝ ꯑꯗꯩ ꯅꯪꯅ ꯔꯣꯅꯥꯛꯇ ꯇꯧꯔꯝꯗꯕꯗꯣ ꯐꯅ ꯈꯜꯂꯦ ꯀꯩꯒꯤꯅꯣꯝꯗꯦ ꯔꯣꯅꯥꯛꯇꯈꯣꯏꯒꯁꯦ ꯋꯥꯔꯤ ꯁꯥꯟꯅꯕꯁꯦ ꯀꯩꯁꯨ ꯁꯥꯟꯅꯗꯦ ꯑꯗꯨꯅꯣ ꯍꯥꯏꯗꯤ
ꯍ ꯍ ꯑꯦ ꯃꯥꯏꯃ ꯇ ꯋꯥꯔꯤꯏꯗꯤꯗ